ꯎꯝ
ꯍꯜꯂꯣ
ꯑ ꯇꯥꯏꯌꯦ
ꯑꯣ ꯋꯥꯔꯤ ꯁꯥꯕ ꯌꯥꯏꯀꯣ ꯁꯤꯁꯇꯔ
ꯎꯝ ꯌꯥꯏ
ꯎꯝ ꯑꯗꯨ ꯀꯩ ꯃꯊꯦꯜ ꯇꯧꯔꯒꯦ ꯁꯤꯁꯇꯔꯕꯨ ꯉꯁꯤꯁꯦ
ꯎꯝ ꯉꯁꯤꯁꯦ ꯌꯦꯟ ꯆꯥꯏ ꯅꯣꯏꯗꯤ
ꯁ ꯑꯗꯨꯗꯤ ꯍꯥꯎꯕꯅꯤꯀꯣ ꯑꯩꯈꯣꯏ ꯌꯥꯗ꯭ꯔꯦ ꯁꯤꯁꯇꯔ
ꯅꯣꯏꯗꯤ ꯆꯥꯗ꯭ꯔꯦ
ꯑꯥ
ꯀꯩꯒꯤꯅꯣ ꯆꯥꯛ ꯆꯥꯗ꯭ꯔꯣ ꯍꯥꯏꯁꯦ ꯅꯨꯡꯁꯤꯠ ꯆꯥꯕ꯭ꯔꯣ
ꯑꯁ ꯁꯤꯁꯇꯔ ꯆꯗꯔꯦ ꯆꯦꯡ ꯂꯩꯇꯗꯅ
ꯑꯁ ꯄꯪꯍꯥꯏ ꯍꯥꯏꯖꯤꯜꯂꯦꯍꯦ
ꯑꯁꯦꯡꯕꯅꯦ ꯁꯤꯁꯇꯔ ꯂꯩꯔꯒꯕꯨ ꯀꯃꯥꯏꯅ ꯆꯥꯔꯣꯏꯗꯣꯏꯅꯣ
ꯀꯩꯅꯣ ꯆꯦꯡ ꯂꯩꯇ꯭ꯔꯦꯕꯣ ꯀꯩꯅꯣꯃꯦ
ꯆꯦꯡꯗꯣ ꯂꯣꯏꯊꯣꯛꯈ꯭ꯔꯕ ꯉꯁꯤꯗꯣ ꯑꯌꯨꯛꯇ ꯑꯗꯨ ꯑꯗꯨꯒꯤ ꯅꯪꯍꯧꯗ꯭ꯔꯕ
ꯀꯩꯅꯣ ꯍꯥꯏꯁꯤꯕꯣ ꯂꯥꯝꯃꯣꯏꯗ꯭ꯔꯣ
ꯎꯝ ꯑꯩꯣꯏ ꯀꯩ ꯀꯩꯅꯣ ꯈꯔꯕꯨꯗꯤ ꯆꯥꯔꯦ ꯍꯌꯦꯡ ꯑꯩ ꯑꯣꯏꯅ ꯆꯥꯔꯒꯦꯅ ꯉꯁꯤꯗꯤ ꯅꯨꯡꯗꯥꯡꯗꯤ ꯏꯁ꯭ꯀꯤꯞ ꯇꯧꯔꯦ
ꯑꯁ ꯕꯦꯔꯥ ꯇꯥꯏꯍꯦ ꯅꯪꯁꯨ
ꯎꯝ ꯐꯤꯁꯇ ꯐꯤꯁꯇꯔꯣꯏꯗ ꯍꯥꯎ ꯆꯥꯕꯅꯤꯅ ꯍꯥꯎꯔꯝꯗꯧ ꯃꯥꯂꯦ ꯉꯁꯤꯁꯦ ꯌꯥꯝ
ꯍꯥꯎꯕꯗꯤ ꯍꯥꯎꯢꯗ ꯑꯗꯨꯝ ꯎꯝ
ꯎꯝ ꯐꯖꯅ ꯆꯥꯔꯝꯗꯧ ꯃꯥꯜꯂꯤ ꯄꯨꯈꯝꯒ ꯍꯥꯡꯉꯝꯗꯧ ꯃꯥꯥꯟꯗꯦ
ꯌꯥꯗꯦꯗ
ꯆꯥꯏꯕ ꯄꯥꯎ ꯑꯃ ꯇꯥꯏꯗ
ꯑꯦ ꯆꯥꯗꯦ ꯌꯦꯟ ꯁꯥꯕ ꯌꯥꯝ ꯆꯥꯅꯤꯡꯕ ꯑꯣꯏꯗꯦꯗ
ꯍꯥꯏꯖꯤꯂꯦ ꯍꯥꯏ ꯁꯤꯁꯒꯤ ꯍꯥꯏꯖꯤꯟꯕ ꯃꯥꯜꯂꯤꯗ
ꯀꯥꯏꯗ ꯏꯩꯅꯣ ꯌꯦꯟ ꯆꯕꯨ ꯀꯥꯏꯗ ꯍꯧꯥꯎꯒꯦ
ꯑꯝꯇ ꯂꯦꯝꯗꯦ ꯍꯥꯏꯗꯦ ꯁꯤꯁꯇꯔ ꯍꯣꯏꯒꯤ ꯀꯩꯅꯣꯗꯣ ꯉꯁꯤꯒꯤꯗꯣ
ꯑ ꯋꯔꯤꯒꯗꯤ ꯑꯗꯨꯗꯤ ꯅꯪꯁꯨ ꯆꯥꯎꯔ ꯂꯥꯛꯑꯣꯗꯅ
ꯁꯤꯁꯇꯔꯅ ꯉꯁꯥꯏꯅ ꯆꯥꯊꯣꯛꯂꯣꯏꯨꯔꯒꯦ ꯀꯃꯥꯏꯅ ꯆꯥ ꯂꯥꯛꯇꯣꯏꯅꯣꯗ ꯂꯣꯏꯔꯝꯃꯅꯤ ꯍꯧꯖꯤꯛꯇꯤ
ꯑꯦ ꯅꯪ ꯌꯥꯝ ꯂꯩ ꯑꯗꯥꯏꯅꯦ ꯍꯧꯖꯤꯛꯇ ꯌꯥꯝ ꯂꯩꯔꯤꯌꯦ ꯌꯥꯝꯌꯥꯝ ꯂꯩꯔꯤꯌꯦ ꯆꯥꯕ ꯌꯥꯈꯤꯅꯦ
ꯁꯤꯁꯇꯔ ꯍꯣꯏꯒꯤꯗꯣ ꯑꯍꯥꯎꯕꯁꯦ ꯆꯥꯕꯅꯤꯅ ꯑꯝꯇ ꯂꯩꯔꯝꯃꯔꯣꯏ ꯍꯥꯏꯕ
ꯌꯥꯝ ꯂꯩꯍꯦ ꯆꯥꯅꯤꯡꯉꯒꯗꯤ ꯌꯥꯝ ꯂꯩꯌꯦ
ꯑꯣ ꯁꯤꯇꯅ ꯆꯥꯁꯤꯁꯨ ꯍꯥꯏꯔꯛꯇꯅ ꯀꯃꯥꯏꯅ ꯆꯥꯗꯣꯏꯅꯣ ꯑꯩꯗꯤ ꯏꯟꯚꯥꯏꯠ ꯇꯧꯔꯛꯇꯅ ꯀꯃꯥꯏꯅ ꯂꯥꯛꯀꯅꯤ
ꯑꯦ ꯍꯧꯖꯤꯛ ꯏꯟꯚꯥꯏꯠ ꯇꯧꯔꯤꯁꯤꯅꯦ
ꯑꯣ ꯍꯣꯏꯗ ꯃꯊꯪꯗ ꯆꯥꯔꯒꯁꯤ ꯏꯪ ꯉꯁꯤꯗꯤ ꯈꯔ ꯊꯦꯡꯈ꯭ꯔ ꯃꯥꯜꯂꯦ
ꯌꯥꯏ ꯆꯥꯕꯤꯌꯨ
ꯎꯝ ꯁꯥꯕꯒꯤꯗꯤ ꯁꯥꯏ ꯅꯣꯡꯗꯤ ꯆꯨꯗꯦ
ꯎꯝ ꯉꯁꯥꯏꯗꯤ ꯆꯨꯔꯝꯗꯥꯏꯅꯦ
ꯆꯨꯗꯤꯗ ꯑꯩꯈꯣꯏ ꯁ꯭ꯋꯥꯏꯗꯗꯤ ꯅꯣꯡ ꯌꯥꯝ ꯇꯥꯡꯅ ꯆꯨꯏꯌꯦ
ꯅꯪ ꯀꯥꯏ ꯂꯩꯒꯦꯁꯦ
ꯏꯝꯐꯥꯜ ꯕꯦꯂꯤ ꯍꯥꯏꯇꯥꯔꯦ ꯂꯝ ꯗꯥꯏꯔꯦꯛꯇꯤ ꯄꯟꯖꯥꯇꯕꯅꯤꯅ
ꯏꯝꯐꯟ ꯚꯦꯂꯤ ꯀꯥꯏꯅ ꯀꯩꯅꯣ ꯉꯁꯥꯏ ꯅꯣꯡ ꯆꯨꯏꯗ
ꯆꯨꯗꯦ
ꯑꯩꯈꯣꯏ ꯂꯩꯐꯝꯗꯨꯗꯤ ꯆꯨꯏꯗ
ꯁꯤꯁꯇꯔꯅ ꯀꯔꯝ ꯀꯔꯝꯕ ꯗꯥꯏꯔꯦꯛꯁꯟꯗ ꯂꯩꯕꯅꯣ
ꯑꯩ ꯀꯩꯅꯣꯗꯝ ꯑꯃ ꯑ ꯍꯟꯗꯛ ꯆꯍꯤ ꯍꯧꯕꯗ ꯀꯩꯅꯣ ꯇꯧꯈꯤꯕꯗꯣ ꯃꯦꯂꯥ ꯇꯧꯕ꯭ꯔꯥ ꯑꯃ ꯇꯧꯈꯤꯕꯗꯣ ꯃꯐꯝꯗꯣ ꯈꯪꯕ꯭ꯔꯥ ꯑꯁ ꯌꯥꯔꯦ ꯅꯪ ꯈꯪꯉꯔꯣꯏ ꯌꯥꯝꯕꯅꯤꯅ
ꯑꯣ ꯅꯪꯅ ꯍꯥꯏꯅꯤꯡꯉꯤꯁꯦ ꯑꯩ ꯒ꯭ꯌꯥꯟ ꯇꯥꯔꯛꯀꯗꯧꯔꯦ ꯀꯗꯧꯗꯨꯔꯣ
ꯑꯥ ꯎꯝ ꯎꯝ ꯑꯩ ꯀꯃꯥꯏ ꯍꯥꯏꯗꯣꯏꯅꯣ ꯈꯪꯗ꯭ꯔꯦ
ꯍꯥꯏꯔꯒꯦ ꯍꯥꯏꯔꯣꯔꯣ
ꯍꯥꯏꯔꯥꯎꯅꯦ ꯑꯝꯇ
ꯀꯩꯅꯣꯅ ꯍꯧꯕ ꯂꯝꯗꯨꯗ ꯍꯧꯈꯤ ꯇꯧꯈꯤꯕꯗꯨꯅ ꯂꯝꯕꯣꯏꯅ ꯍꯧꯕ ꯃꯐꯝꯗꯨꯔ
ꯑꯗꯨ ꯅꯠꯇꯦ
ꯀꯔꯣꯝ ꯁꯥꯏꯠ ꯀꯔꯣꯝ ꯁꯥꯏꯠꯅꯣ ꯍꯥꯏꯐꯦꯠꯇꯪ ꯒꯦꯁ ꯇꯧꯔꯑꯣꯅꯦ
ꯎꯝ
ꯀꯩꯕ ꯑꯃ ꯀꯩꯅꯣꯒꯤ ꯅꯣꯏꯒꯤ ꯂꯥꯏ ꯈꯣꯏꯔꯨꯝꯐꯝ ꯑꯃ ꯂꯩꯕꯗꯣ
ꯀꯔꯣꯝꯗ ꯀꯔꯣꯝꯗ ꯀꯔꯣꯝꯗ ꯂꯩꯕꯗꯨꯅꯣ ꯍꯥꯏꯐꯦꯠ
ꯑꯆꯤ ꯑꯁ ꯑꯗꯨꯝ ꯍꯥꯏꯔꯒꯦꯗ ꯁꯤꯇꯤ ꯀꯟꯚꯦꯟꯁꯟ ꯈꯪꯕ꯭ꯔꯥ
ꯑꯥꯎ ꯈꯪꯉꯤ
ꯑꯗꯨꯔꯣꯝꯗꯒꯤ
ꯑꯣ ꯁꯤꯁꯇꯔꯖꯦ ꯑꯗꯨꯋꯥꯏ ꯂꯩꯕ꯭ꯔꯣ
ꯂꯩ
ꯑꯣ ꯀꯣꯂꯦꯖꯀꯨꯝꯕ ꯇꯝꯕꯤꯔꯣ ꯀꯃꯥꯏꯅ ꯇꯧꯔꯤꯅꯣ
ꯎꯝ ꯀꯣꯂꯦꯖꯇꯤ ꯂꯣꯏꯔꯦ ꯑꯗꯨꯝ ꯍꯧꯖꯤꯛꯇꯤ ꯑꯗꯨꯝ ꯂꯩꯔꯤ
ꯑꯣ ꯀꯔꯝ ꯀꯥꯟꯗ ꯂꯣꯏꯕ ꯑꯣꯏꯗꯣꯏꯅꯣ ꯁꯤꯁꯇꯔꯁꯦ
ꯀꯨꯏꯔꯦ ꯆꯍꯤ ꯑꯅꯤ ꯐꯥꯖꯤꯜꯂꯛꯑꯦ ꯀꯣꯂꯦꯖ ꯂꯩꯕ
ꯀꯣꯂꯦꯖ ꯂꯣꯏꯕ ꯑꯗꯨ ꯑꯣꯏꯇꯥꯔꯒꯗꯤ ꯇꯨ ꯊꯥꯎꯖꯟ ꯇ꯭ꯋꯦꯟꯇꯤ ꯐꯣꯔ ꯁ꯭ꯋꯥꯏ ꯂꯣꯏꯕ꯭ꯔꯥ
ꯎꯝ
ꯑꯣ ꯑꯗꯨꯗꯤ ꯁꯤꯁꯇꯔꯗꯩ ꯑꯩꯅ ꯈꯔ ꯍꯜꯂꯦ
ꯑꯦꯍ ꯀꯣꯂꯦꯖ ꯍꯜꯂꯤꯔꯣ ꯆꯍꯤꯔꯣ ꯅꯪ ꯆꯍꯤꯁꯦ ꯀꯌꯥ ꯑꯣꯏꯔꯝꯗꯣ ꯅꯪ ꯀꯌꯥꯅꯣ
ꯑ ꯃꯤꯠꯅꯦ ꯍꯥꯏꯇꯥꯔꯦ ꯇ꯭ꯋꯦꯟꯇꯤ ꯃꯤꯠꯅꯦ
ꯎꯝ ꯃꯉꯥ
ꯌꯦꯁ ꯗꯨꯃꯥꯏ ꯍꯥꯏꯁꯨ ꯌꯥꯔꯦ ꯗꯥꯏꯔꯦꯛ ꯍꯥꯏꯕ ꯌꯥ ꯑꯣ ꯑꯗꯨꯗꯤ ꯀ꯭ꯂꯥꯁꯇꯩꯩꯅ ꯍꯦꯜꯂꯦ ꯀꯥꯏ
ꯀꯩꯁꯨ ꯀꯥꯏꯗꯦꯗ
ꯎꯝ ꯐꯥꯒꯤ ꯇꯧꯗꯣ ꯐꯥꯒꯤ ꯇꯧ ꯁꯤꯁꯇꯔꯗꯤ ꯀꯩꯅꯣꯝ ꯇꯧꯕ꯭ꯔꯣ ꯑꯗꯨꯝ ꯗꯤꯑꯦꯝꯗ
ꯎꯝ ꯀꯩꯕ
ꯗꯤ ꯑꯦꯝꯗ ꯀꯩꯅꯣ ꯇꯧꯔꯛꯄ꯭ꯔꯕ
ꯇꯧꯔꯛꯇꯦ ꯑꯗꯨꯗ ꯅꯠꯇꯦ ꯑꯩꯈꯣꯏ ꯑꯩꯅ ꯍꯧꯖꯤꯛ ꯂꯩꯐꯝꯁꯦ ꯁꯤ ꯃꯅꯥꯛꯇ ꯂꯩꯕꯗꯣ ꯈꯪꯕ꯭ꯔꯥ ꯀꯣꯂꯦꯁ ꯑꯗꯨꯗ
ꯃꯍꯥꯔꯥꯁ ꯕꯨꯙꯗꯨꯔꯣ ꯑꯣ ꯅꯨꯡꯉꯥꯏꯕ꯭ꯔꯣ ꯀꯃꯥꯏꯅ ꯇꯧꯒꯦ ꯅꯧꯒꯤꯗꯤ
ꯎꯝ ꯅꯨꯡꯉꯥꯏ ꯍꯥꯏꯒꯗ꯭ꯔꯥ ꯑꯩꯈꯣꯏ ꯈꯨꯟ ꯍꯥꯏꯗꯤ ꯈꯨꯟꯗ ꯌꯥꯝ ꯂꯥꯞꯄꯗꯤ ꯅꯠꯇꯦ ꯑꯗꯨ ꯑꯣꯏꯔꯁꯨ ꯆꯠꯊꯣꯛ ꯆꯠꯁꯤꯟꯗ ꯅꯨꯡꯉꯥꯏꯇꯕꯅꯤꯅ ꯑꯗꯨꯝ ꯑꯩꯗꯤ ꯀꯣꯂꯦꯖ ꯑꯗꯨꯝ ꯔꯤꯒꯨꯂꯔ ꯑꯣꯏꯅꯗꯤ ꯀꯥꯗ꯭ꯔꯦ
ꯑꯣ ꯁꯤꯁꯇꯔ ꯑꯣꯏꯁꯦ ꯑꯗꯨꯗꯤ ꯁꯤꯁꯇꯔꯁꯦ ꯀꯩꯅꯣꯗ ꯂꯩꯕ ꯑꯣꯏꯗꯣꯏꯔꯤꯕ ꯑꯗꯒꯤ ꯑ ꯀꯩ ꯍꯥꯏꯅꯤ ꯃꯍꯥꯕꯂꯤ ꯁ꯭ꯋꯥꯏ ꯑꯣꯏꯗꯣꯏꯕ
ꯑꯥꯎ ꯍꯥꯏꯥꯏꯔꯦ ꯌꯦꯅꯗꯔꯦ
ꯑꯗꯨꯏ ꯂꯝ ꯅꯠꯇꯦ ꯀꯩꯅꯣ ꯃꯐꯝꯗꯤ
ꯂꯝ ꯅꯠꯇꯕ꯭ꯔꯣ ꯑꯣ ꯐꯔꯦ ꯐꯔ ꯅꯣꯏꯁꯤꯅ ꯅꯣꯏꯁꯨ ꯑꯗꯨꯝ ꯂꯩꯕ꯭ꯔꯣ ꯁꯤ ꯐꯩ ꯑꯅꯛꯄꯗ꯭ꯔꯣ
ꯑꯩꯁꯨ ꯀꯩꯅꯣꯗ ꯂꯩꯌꯦ ꯌꯨꯝꯗ ꯑꯗꯨꯝ ꯂꯩ ꯍꯥꯏꯇꯥꯔꯦ ꯑꯩꯁꯨ ꯌꯥꯝ ꯌꯥꯝ ꯂꯥꯞꯇꯦꯌꯦ ꯁꯤꯁꯇꯔ ꯏꯁꯇꯒ ꯁꯃꯅꯌꯦ ꯁꯤꯁꯇꯔ ꯍꯣꯏ ꯑꯗꯨꯋꯥꯏꯗꯣ ꯀꯩꯅꯣ ꯌꯥꯝ ꯌꯣꯟꯗꯥꯏꯅꯦ ꯃꯣꯃꯣ ꯌꯥꯝ ꯌꯣꯟꯗꯥꯏꯅꯦ
ꯍꯧꯣꯏꯗꯤ ꯆꯥꯗꯅꯧꯗ
ꯑꯣ ꯑꯁ ꯅꯗꯣꯡꯇ ꯆꯥꯗꯦꯕ
ꯑꯧ ꯅꯛꯅ ꯂꯩꯕꯅꯤꯅ ꯆꯥꯅꯤꯡꯗꯦ
ꯑꯣ ꯊꯥꯖꯕ ꯈꯤꯇꯪꯗꯤ ꯋꯥꯠꯂꯤ ꯍꯥꯏ
ꯍꯥꯎꯇꯦꯍꯦ ꯃꯣꯏ ꯁ꯭ꯋꯥꯏꯒꯤ ꯃꯣꯃꯣꯁꯤꯗꯤ ꯆꯥꯅꯤꯡꯗꯦ
ꯑꯣ ꯀꯔꯝꯕꯅ ꯍꯥꯎꯒꯦ ꯁꯤꯁꯇꯔꯗꯗꯤ ꯑꯝꯇ ꯍꯥꯏꯔꯛꯎꯗꯅ
ꯎꯝ ꯈꯪꯗꯦ ꯑꯗꯨ ꯌ ꯍꯥꯎꯕ ꯊꯦꯡꯅꯗꯦ ꯑꯗꯣ ꯑꯃꯗꯤ ꯊꯦꯡꯅꯩꯀꯣ ꯍꯟꯗꯛ
ꯑꯥ
ꯑꯗꯨꯝ ꯍꯥꯏꯗꯤ ꯃꯄꯥꯟꯗ ꯐꯝꯃ ꯌꯣꯟꯕꯗꯣ ꯑꯣꯏꯗꯣꯏꯅꯦ
ꯍꯥꯏꯗꯤꯅꯦ ꯑꯩꯅ ꯍꯥꯏꯅꯤꯡꯉꯤꯁꯤꯅꯦ ꯁꯤꯁꯇꯔ ꯍꯣꯏꯒꯤ ꯒꯨꯍꯥꯕꯂꯤ ꯄꯔꯦꯡ ꯂꯩꯗꯅꯀꯣ
ꯇꯥꯗ
ꯁꯤꯁꯇꯔ ꯍꯣꯏꯒꯤ ꯃꯍꯥꯕꯔꯤ ꯄꯔꯦꯡ ꯂꯩꯕꯗꯅ ꯑ ꯑꯗꯨꯋꯥꯏꯗ ꯑꯍꯥꯎꯕꯒ ꯍꯥꯏꯗꯤ ꯍꯥꯎꯇ꯭ꯔꯒꯁꯨ ꯃꯌꯥꯝꯗꯨꯗꯒꯤ ꯈꯔ ꯍꯦꯟꯅ ꯃꯣꯏꯅ ꯇꯧꯕꯁꯤꯅ ꯈꯔ ꯆꯥꯕ ꯌꯥꯏ ꯑꯣꯔ
ꯑꯗꯨꯗ ꯃꯗꯦ ꯀꯩꯅꯣꯗꯣ ꯑꯣꯏꯅꯤꯗ ꯑꯁ ꯈꯪꯗꯦꯗ ꯑꯩꯗꯤ ꯁꯨꯡꯒꯥꯎ ꯍꯥꯎꯗꯦꯗ ꯃꯣꯏ ꯆꯞ ꯃꯥꯟꯅꯩꯗ
ꯑꯣ
ꯍꯥꯏꯗꯤ ꯃꯣꯏꯒꯤ ꯃꯍꯥꯎꯗꯣ ꯀꯩ ꯀꯩ ꯍꯥꯏꯅꯤ ꯆꯤꯛꯀꯟꯒꯨꯝꯕ ꯌꯦꯟꯁꯥꯒꯨꯝꯕ ꯍꯥꯞꯄꯗꯣ
ꯑꯥ
ꯃꯣꯏ ꯆꯞ ꯃꯥꯟꯅꯩꯑꯕ ꯃꯣꯏꯒꯤ ꯁꯦꯝꯕ ꯃꯑꯣꯡꯗꯣ ꯆꯞ ꯃꯥꯟꯅꯩꯑꯕ ꯑꯗꯨꯒꯤ ꯍꯥꯎꯇꯦ ꯍꯥꯏꯕ
ꯃꯥꯟꯅꯔꯝꯕꯁꯨ ꯌꯥꯏꯗ ꯍꯥꯏꯗꯤ ꯆꯞ ꯃꯥꯟꯅꯅꯕ ꯄꯔꯦꯡꯗꯣ ꯐꯝꯃꯤꯟꯅꯕꯅꯤꯅ ꯀꯣ
ꯎꯝ ꯍꯥꯎꯥꯎꯇꯗ ꯍꯥꯏꯗꯤ ꯂꯩ ꯁꯤꯗ ꯈꯪꯗꯕ ꯃꯤꯅꯕꯨ ꯑꯗꯨꯝ ꯆꯥꯕ ꯂꯥꯛꯑꯒ ꯍꯥꯎꯏꯤ ꯍꯥꯏꯕꯅꯤꯀꯣ ꯑꯗꯣ ꯑꯩꯈꯣꯏꯗꯤ ꯁꯨꯝ ꯁꯤꯗ ꯂꯩꯔꯕꯅꯤꯅ ꯑꯗꯨꯝ ꯆꯥꯔꯛꯑꯕꯅꯤ ꯍꯥꯎꯇꯦꯕ ꯁꯦꯕ ꯃꯑꯣꯡꯁꯨ ꯂꯣꯏ ꯎꯔꯛꯑꯕꯅꯤꯅ
ꯑꯗ ꯆ ꯂꯥꯛꯑꯔꯣꯏꯗꯣꯝꯅ ꯁꯤꯁꯇꯔꯒꯤ ꯅꯥꯛꯇꯗꯤ
ꯀꯩ ꯍꯥꯏꯕ꯭ꯔꯣ
ꯁꯤꯁꯇꯔꯒꯤ ꯃꯅꯥꯛꯇ ꯑꯗꯨꯗꯤ ꯆꯥꯕ ꯂꯥꯛꯔꯣꯏꯒꯦꯕ ꯍꯌꯦꯡꯒꯩ ꯁꯤꯁꯇꯔꯅ ꯍꯥꯎꯇꯦꯅ ꯍꯥꯏꯔꯕꯅꯤꯅ
ꯎꯝ
ꯁꯤꯁꯇꯔ ꯍꯣꯏꯒꯤ ꯑꯗꯨꯋꯥꯏꯗꯣ ꯀꯩꯅꯣꯒꯗꯤ ꯌꯣꯟꯕ꯭ꯔꯣ ꯑꯣꯛꯁꯥꯒꯣꯟꯅꯒ ꯇꯧꯕ ꯃꯐꯝꯗꯨꯗꯤ ꯂꯩꯕ꯭ꯔꯣ
ꯀꯩꯥꯏꯅꯣ ꯐꯖꯅ ꯇꯥꯗꯦ
ꯁꯤꯁꯇꯔ ꯑꯣꯏꯈꯤꯅꯦ
ꯎꯝ
ꯍꯧꯖꯤꯛꯀꯤ ꯁꯤꯁꯇꯔꯣꯏꯒꯤ ꯀꯣꯂꯣꯅꯤ ꯍꯥꯏꯒꯗ꯭ꯔꯥ ꯁꯤꯁꯇꯔꯣꯏꯒꯤ ꯂꯩꯀꯥꯏꯁꯦ ꯑꯣꯛ ꯁꯥ ꯆꯥꯐꯝ ꯑꯍꯥꯎꯕꯒ ꯂꯩꯕ꯭ꯔꯥ ꯍꯥꯏꯕ
ꯎꯝ ꯈꯪꯗꯦ ꯑꯩꯈꯣꯏꯗꯤ
ꯑꯣ ꯁꯤꯁꯇꯔꯁꯦ ꯌꯥꯝ ꯈꯪꯗ꯭ꯔꯦ ꯑꯗꯨꯗꯤ ꯑꯩ ꯍꯪꯖꯔꯣꯏꯏꯒꯗꯣ ꯍꯥꯏꯖꯒꯦ
ꯍꯪꯒꯅꯨ ꯑꯩ ꯈꯪꯗꯦꯕ ꯃꯄꯥꯟ ꯌꯥꯝ ꯊꯣꯛꯇ꯭ꯔꯕꯅꯤꯅ ꯈꯪꯗ꯭ꯔꯦꯕ
ꯑꯩ ꯁꯗꯗꯤ ꯌꯨꯝꯗ ꯁꯨꯝ ꯂꯩ ꯍꯥꯏꯕꯅꯦꯕꯀꯣ
ꯍꯣꯏ ꯑꯩꯗꯤ ꯊꯣꯛ ꯃꯄꯥꯟ ꯎꯝ ꯍꯪꯉꯒꯁꯨ ꯈꯪꯉꯣꯍꯦ
ꯑꯣ ꯍꯣ ꯍꯣꯏꯒ
ꯅꯪ ꯅꯪ ꯍꯪꯉꯒ ꯅꯆꯤꯟ ꯋꯥꯅꯕꯅꯦꯕ ꯑꯩ ꯃꯐꯝ ꯈꯪꯗꯦꯕꯀꯣ ꯑꯗꯨꯝ ꯍꯥꯏꯗꯤ ꯊꯣꯛꯇꯕꯅꯤꯅ ꯃꯄꯥꯟꯗꯣ
ꯅ ꯑꯩ ꯒ꯭ꯌꯥꯟ ꯇꯥꯔꯦ ꯒ꯭ꯌꯥꯟ ꯇꯥꯔꯛꯦ ꯁꯤꯁꯇꯔꯅ ꯍꯥꯏꯔꯤꯕꯁꯦ ꯑꯟꯁꯔ ꯂꯩꯔꯣꯏꯗꯕ ꯋꯥ ꯍꯪ ꯍꯪꯉꯛꯑꯅꯨ ꯍꯥꯏꯕꯒ ꯆ ꯃꯥꯟꯅꯔꯦ ꯀꯣ
ꯋꯥꯔꯤ ꯁꯥꯟꯅꯕꯗꯤ ꯅꯨꯡꯉꯥꯏꯅꯗꯤ ꯏꯃꯥꯟꯅꯕ ꯑꯃꯅ ꯍꯥꯏꯔꯛꯄꯅꯤꯅꯦ
ꯑꯩ ꯈꯪꯕ꯭ꯔꯥ ꯍꯥꯏꯁꯤꯕꯣ ꯍꯥꯟꯅ
ꯑꯩ ꯑꯩꯕꯨꯗꯤ ꯈꯪꯗꯦꯕꯀꯣ ꯑꯗꯨ ꯅꯪꯒꯤ ꯃꯤꯡꯗꯣ ꯍꯥꯏꯔꯒ ꯑꯁꯤ ꯏꯃꯥꯟꯅꯕꯗ ꯋꯥꯔꯤ ꯁꯥꯑꯣ ꯋꯥꯔꯤ ꯁꯥꯟꯅꯕ ꯅꯨꯡꯉꯥꯏꯕꯅꯦꯗꯤ ꯅꯍꯥꯟꯃꯨꯛ ꯍꯥꯏꯈꯤꯕꯅꯦꯕ ꯑꯣ ꯑꯩꯁꯨ ꯑꯗꯨꯝ ꯀꯥꯎꯕ ꯑꯗꯣ ꯉꯁꯤ ꯑꯗꯨꯝ ꯁꯥꯟꯅꯕ ꯐꯪꯉꯦ
ꯑꯗꯨꯗꯤ ꯑꯁꯦꯡꯕꯒ ꯃꯥꯟꯅꯔꯕ ꯃꯥꯟꯅꯗꯕ꯭ꯔꯣ
ꯑꯗꯨꯝ ꯅꯨꯡꯉꯥꯏꯗ
ꯑꯣ ꯑꯗꯨꯝ ꯅꯨꯡꯉꯥꯏꯕ ꯑꯗꯨꯝ ꯍꯥꯏꯕ ꯑꯃ ꯌꯥꯎꯔꯤꯕꯔꯤꯕꯀꯣ ꯅꯨꯡꯉꯥꯏ ꯍꯥꯏꯗꯦꯕ
ꯑ ꯑꯗꯣ ꯅꯨꯡꯉꯥꯏ ꯉꯁꯤ ꯍꯧꯖꯤꯛ ꯑꯍꯥꯟꯕꯅꯤꯗꯅ ꯁꯥꯟꯅꯩꯁꯦ ꯅꯍꯥꯟꯗꯒꯤ ꯁꯨꯡꯆꯥꯟ ꯁꯥꯟꯅꯔꯛꯇꯦꯗꯅ
ꯃꯥꯅꯦ
ꯑꯗꯨꯒꯤ ꯍꯥꯏꯕꯅꯤꯗ ꯅꯍꯥꯟꯗꯩ ꯁꯥꯟꯅꯔꯗꯤ ꯅꯨꯡꯉꯥꯏꯅ ꯍꯥꯏꯗꯣꯏꯕ
ꯅꯍꯥꯟ ꯁꯥꯟꯒꯤ ꯇꯧꯔꯤꯅꯤ ꯅꯁꯦ ꯁꯤꯇꯔꯅ ꯌꯥꯔꯛꯇꯕꯩ ꯋꯥꯅꯦꯩꯗꯨꯗ ꯍꯥꯏꯗ꯭ꯔꯕꯅꯤ
ꯁꯤ ꯌꯥꯔꯛꯇꯕ꯭ꯔꯣ ꯍꯥꯏꯁꯦ
ꯌꯥꯔꯛꯇꯦꯔꯦ ꯁꯤꯁꯇꯅ ꯀꯥꯏꯗꯤ ꯐꯣꯟ ꯇꯧꯔꯛꯦꯔꯣ ꯃꯦꯁꯦꯁꯁꯨ ꯌꯟꯖ ꯍꯜꯂꯛꯇꯦ
ꯑꯩ ꯈꯪꯍꯧꯗꯦꯕ
ꯍꯣꯏ ꯁꯤꯁꯇꯔ ꯁꯛ ꯈꯪꯅꯗꯦꯅ ꯑꯣꯏꯔꯝꯕꯁꯨ ꯌꯥꯏ ꯑꯗꯨꯗ ꯑꯩ ꯍꯥꯏꯗ꯭ꯔꯕꯅꯤ ꯉꯁꯤ ꯁꯤꯃꯨꯛ ꯍꯜꯂꯛꯇꯦꯅ ꯑꯃꯨꯛ ꯊꯥꯔꯛꯄꯅꯦ
ꯎꯝ ꯑꯩꯅ ꯋꯥꯔꯤ ꯁꯥꯟꯅꯕꯗꯣ ꯍꯥꯏꯗꯤ ꯑꯩꯅ ꯑꯗꯨꯝ ꯇꯣꯏꯅ ꯋꯥꯔꯤ ꯁꯥꯟꯅꯕ ꯃꯤꯗꯣ ꯑꯗꯨꯝ ꯁꯥꯟꯅꯕꯀꯣ
ꯑ
ꯑꯗꯨꯒꯤ ꯑꯩꯗꯣ ꯈꯪꯍꯧꯗ꯭ꯔꯦ
ꯑꯗꯣ ꯍꯣꯏ ꯁꯤꯁꯇꯔ ꯑꯣꯏꯅ ꯁꯛ ꯈꯪꯅꯕꯥ ꯇꯟꯝꯕ꯭ꯔꯥ ꯀꯩꯅꯣꯁꯨ ꯍꯥꯏꯗꯔ
ꯑ ꯁꯤꯁꯇꯔ ꯁꯤꯁꯇꯔ ꯌꯥꯝ ꯇꯥꯕ ꯋꯥꯏꯑꯦ
ꯀ ꯀꯩ ꯍꯥꯏ ꯇꯆꯇꯔ ꯀꯧꯗ꯭ꯔꯗꯤ ꯑꯃꯨꯛꯁꯨ ꯌꯥꯔꯣꯏꯗꯧꯕ
ꯀꯧꯗꯁꯨ ꯌꯥꯏꯗ ꯀꯩꯁꯨ ꯀꯥꯏꯗ ꯑꯗꯨꯝ ꯑꯗꯨꯝ ꯍꯥꯏꯒꯗꯕꯗꯣ ꯍꯥꯏ ꯂꯣꯏꯔꯦ ꯇꯥꯕ ꯌꯥꯝ ꯅꯨꯡꯉꯥꯏꯇꯦꯕ ꯑꯩꯁꯨ ꯋꯥ ꯉꯥꯡꯕ ꯈꯨꯗꯤꯡ ꯕ꯭ꯔꯗꯔ ꯕ꯭ꯔꯗꯔ ꯞ ꯆꯥꯎꯧꯔꯗꯤ ꯅꯪ ꯇꯥꯕ ꯌꯥꯝ ꯋꯥꯅꯤꯌꯦ
ꯑꯣ ꯑꯗꯨꯗꯤ ꯑꯩꯁꯨ ꯀꯛꯑꯒꯦ ꯑꯗꯨꯗꯤ ꯃꯨꯛ ꯇꯧꯔꯒꯦꯀꯣ
ꯌꯥꯅꯤ
ꯋꯥꯔꯜ ꯀꯞꯀꯨꯝꯕꯗꯤ ꯌꯦꯡꯗ꯭ꯔꯣ ꯁꯤꯁꯇꯔ ꯑꯦꯁ ꯑꯃꯨꯛꯁꯨ ꯍꯥꯏꯗꯣꯔꯦ
ꯎꯝ ꯌꯦꯡꯉꯦꯗ ꯍꯥꯏꯗꯤ ꯑꯁꯤ ꯌꯦꯡꯕꯗꯩꯅꯦ ꯑꯩꯅ ꯍꯟꯗꯛ ꯋꯥꯔꯤꯁꯦ ꯇꯨꯝꯃꯒ ꯐꯪꯕ ꯅꯠꯇꯦ
ꯑꯣ ꯀꯩ ꯇꯤꯝꯗ ꯌꯦꯡꯉꯅꯣ ꯀꯩ ꯇꯤꯝꯗ ꯁꯞꯄꯣꯔꯠ ꯇꯧꯔꯤꯅꯣ
ꯉꯔꯥꯡꯅ ꯑꯥꯔꯖꯦꯟꯇꯤꯅꯥꯗ
ꯑꯦ ꯑꯗꯨꯝꯗꯤ ꯃꯥꯟꯅꯩ ꯃꯈꯥ ꯇꯥꯔꯛꯁꯤ
ꯎꯝ ꯑꯗꯨꯒ ꯅꯍꯥꯟꯗꯨꯅ ꯀꯩꯅꯣꯗꯣ ꯔꯣꯅꯥꯜꯗꯣꯗꯤ ꯑꯩ ꯁꯞꯄꯣꯔꯠꯇꯤ ꯌꯥꯝ ꯇꯧꯗꯦ ꯃꯕꯥꯅꯤ ꯁꯥꯟꯅꯕꯗ ꯑꯩꯅ ꯏꯁꯄꯦꯟꯗ ꯁꯞꯄꯣꯔꯠ ꯇꯧꯋꯦ ꯉꯝꯃꯣꯏ ꯍꯥꯏꯕ ꯈꯪꯕꯩꯁꯨ ꯁꯄꯣꯠ ꯇꯧꯅꯤꯡꯗ꯭ꯔꯕ ꯃꯣꯏꯒꯤ ꯃꯣꯏꯒꯤ ꯇꯤꯝꯃꯦꯠꯇꯣ ꯌꯥꯗꯦꯕ
ꯍꯣ ꯁꯤꯁꯔꯗꯤ ꯌꯥꯝ ꯐꯖꯅ ꯈꯪꯉꯤꯀꯣ
ꯑꯗꯨꯒ ꯍꯟꯗꯛ ꯀꯩꯅꯣ ꯇꯧ ꯑꯁ ꯍꯟꯗꯛꯁꯨ ꯌꯦꯡꯒꯅꯤ ꯅꯨꯡꯉꯥꯏꯗꯧꯔꯤ
ꯅꯪꯅ ꯀꯅꯥꯒꯤ ꯌꯦꯡꯒꯦ ꯈꯜꯂꯤ ꯅꯣ ꯗꯦꯠ ꯇꯦꯞꯇꯁꯨ ꯂꯩ ꯃꯥꯜꯂꯦ ꯑꯔꯖꯦꯟꯇꯤꯅꯥ ꯍꯣꯏꯒꯤ ꯑ
ꯩꯕꯨꯝ ꯇꯧꯗꯥꯏꯅ
ꯂꯩꯇꯦꯗ ꯗꯦꯠ ꯇꯦꯟꯗ ꯇꯨꯌꯦꯜꯞꯂ ꯀꯩꯅꯣ ꯑꯣꯏꯕꯅꯦ ꯑꯦꯂꯕꯦꯟꯗ ꯇꯨꯌꯦꯜꯞꯂ ꯁꯨꯃꯥꯏꯅ ꯂꯩꯕꯅꯦ
ꯂꯩꯔꯦꯅꯦ
ꯑ ꯑꯅꯤ ꯁꯨꯔꯔꯣꯏ ꯍꯧꯖꯤꯛꯇꯤ ꯄ꯭ꯂꯦꯖꯦ ꯍꯥꯏꯗꯤꯅꯦ ꯀ꯭ꯋꯥꯇꯔ ꯐꯥꯏꯅꯦꯜ ꯁꯦꯃꯤ ꯐꯥꯏꯅꯦꯜ ꯑꯣꯏꯔꯕꯅꯤꯅꯅꯦ
ꯀꯩꯅꯣ ꯑꯅꯤ ꯁꯨꯕꯅꯦ
ꯑꯅꯤꯁꯨꯕꯅꯤ ꯍꯥꯏꯕꯗꯤ ꯑꯩꯅ ꯍꯥꯏꯕꯗꯤ ꯀꯩꯅꯣꯒꯤꯅꯤꯀꯣ ꯑꯥꯔꯖꯦꯟꯇꯤꯅꯥꯒꯤ ꯄ꯭ꯂꯦ ꯍꯥꯏꯕꯅꯤꯀꯣ ꯑꯇꯣꯞꯄ ꯇꯤꯡꯒꯤꯕꯨꯗꯤ ꯂꯩꯔꯝꯕ ꯌꯥꯏ ꯑꯥ
ꯗꯣ ꯍꯥꯏꯕꯅꯦ ꯑꯩꯅ ꯍꯥꯏꯗꯤ
ꯑꯣ ꯑꯩꯅ ꯍꯥꯏꯁꯤꯅ ꯀꯩꯅꯣꯒꯤ ꯑꯥꯔꯖꯦꯟꯇꯤꯅꯥꯒꯤ ꯑꯣꯏꯅꯗꯤ ꯗꯦꯠ ꯇꯨꯌꯦꯞꯇ ꯂꯩꯕꯅꯤ ꯀꯧꯔꯒꯤꯗꯤ ꯈꯪꯗ꯭ꯔꯦ ꯑꯇꯣꯞꯄ ꯇꯤꯝ ꯀꯩ ꯀꯩ ꯂꯩꯕꯅꯣꯗꯤ ꯐ꯭ꯔꯥꯟꯁ ꯅꯨꯡꯁꯨ ꯂꯩꯔꯝꯕꯕꯨꯗꯤ ꯌꯥꯏ
ꯎꯝ ꯅꯪꯗꯤ ꯀꯔꯒꯗ ꯁꯄꯣꯔꯠ ꯑꯣꯒꯦ ꯎꯝ
ꯑꯩꯗꯤ ꯀꯩꯅꯣ ꯁꯝꯅ ꯍꯥꯏꯔꯒ ꯁꯨꯃꯥꯏꯅ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
ꯑꯔꯖꯦꯟꯇꯤꯅꯥ ꯍꯥꯏꯇꯥꯔꯦ ꯍꯥꯏꯗꯤ ꯑꯜꯐꯥꯕꯦꯠꯁꯦ ꯑꯦꯗꯒꯤ ꯍꯧꯋꯤꯗꯅ
ꯉꯥꯏꯈꯣꯀꯣ ꯃꯈꯣꯟꯖꯦ ꯐꯖꯅ ꯇꯥꯗꯦ ꯀꯩꯀꯩ ꯍꯥꯏꯕ
ꯑꯣ ꯑꯜꯐꯥꯕꯦꯠꯁꯦ ꯑꯦꯗꯒꯤ ꯍꯧꯋꯤꯗꯅ
ꯑꯥ
ꯑꯗꯨꯅ ꯑꯥꯔꯖꯦꯟꯇꯤꯅꯥꯗꯒꯤ ꯁꯞꯄꯣꯔꯠ ꯇꯧꯋꯦ ꯍꯥꯏꯕ
ꯑ ꯑꯃꯈꯛꯇꯔꯣ ꯍꯥꯏꯁꯦ
ꯑꯥꯔꯖꯦꯟꯇꯤꯅꯥ ꯑꯗꯨꯝ ꯌꯦꯡꯉꯤ ꯕ꯭ꯔꯥꯖꯤꯜ ꯌꯦꯡꯉꯤ ꯄꯣꯔꯇꯨꯒꯜꯒꯤꯁꯦ ꯃꯇꯦꯛ ꯃꯇꯦꯛ ꯌꯦꯡꯉꯤ ꯑꯗꯨꯒ ꯐ꯭ꯔꯥꯟꯁꯀ ꯌꯦꯡꯉꯤ ꯑꯇꯣꯞꯄꯗꯤ ꯌꯥꯝ ꯀꯟꯅ ꯌꯦꯡꯗ꯭ꯔꯦ
ꯐ꯭ꯔꯥꯟꯁꯀꯤ ꯌꯦꯡꯅꯤꯅꯤ ꯐ꯭ꯔꯥꯟꯁꯁꯨ ꯑꯗꯨꯝ ꯅꯨꯡꯉꯥꯏꯕ